ꯍꯜꯂꯣ
ꯑ ꯍꯜꯂꯣ ꯍꯜꯂꯣ ꯇꯥꯏ ꯀꯣ
ꯇꯀꯣ ꯇꯥꯔꯦ ꯇꯥꯔꯦ ꯍꯝ
ꯑꯗꯨꯝ ꯇꯥꯗꯕꯁꯨ ꯂꯩꯔꯦ ꯄꯥꯈꯠꯄꯖꯨ ꯌꯥꯎꯕ ꯗꯨꯢꯒꯤ
ꯍꯥꯍꯥꯍꯥꯍꯥ ꯄꯈꯠꯄ ꯌꯦ
ꯌꯥꯝ ꯄꯈꯠꯄ ꯅꯠꯇꯦꯗ ꯀꯩꯍꯥꯗꯨꯢ ꯇꯜꯂꯤꯗꯅ
ꯃꯥ ꯍꯣꯢ ꯍꯣꯢ ꯍꯣꯢ ꯑꯗ ꯑꯗꯨꯕꯨꯗꯤ ꯇꯧꯋꯤꯗ
ꯎꯝ ꯆꯥꯛ ꯆꯥꯑꯕꯣ ꯑꯁ ꯍꯧꯖꯤꯛꯀꯥꯟꯁꯦ ꯉꯟ ꯉꯟꯅ ꯇꯨꯝꯕ ꯅꯨꯃꯤꯀꯤ ꯀꯩꯗꯧꯏ ꯀꯥꯟꯁꯦ
ꯑꯁ ꯑꯁ ꯑꯁ
ꯄꯨꯡ ꯑꯍꯨꯝ ꯃꯔꯤ ꯑꯩꯑꯧ ꯊꯦꯡꯉꯦꯅꯦ ꯅꯪꯖꯨ
ꯎꯝ
ꯑꯌꯦ ꯂꯥꯝꯗꯕ꯭ꯔꯣ ꯆꯥꯅꯤꯡꯗꯕꯩꯔ
ꯆꯥꯅꯤꯡꯗꯕꯩꯅꯦ
ꯎꯝ ꯅꯪꯒꯤ ꯊꯕꯛ ꯃꯔꯝꯗꯣ ꯍꯪꯗꯤ ꯍꯪꯅꯤꯡꯕꯅꯦ ꯍꯪꯕꯤꯔꯣꯏꯒꯦ
ꯑ ꯊꯤ ꯍꯥꯡꯕꯤꯔꯣꯏꯒꯦꯌꯦ
ꯐꯒꯤ ꯇꯧꯕꯅꯦ
ꯑꯩꯒꯤꯗꯤ ꯅꯪ ꯋꯥꯕ꯭ꯔꯣ ꯅꯨꯡꯉꯥꯏꯕ꯭ꯔꯣ ꯀꯃꯥꯏ ꯇꯧꯒꯦ ꯀꯔꯝꯕ ꯊꯕꯛꯅꯣꯅꯦ ꯍꯥꯏꯕ ꯌꯥꯕ꯭ꯔꯣ
ꯑꯁ ꯀꯩꯁꯨ ꯀꯥꯏꯗꯦꯗ ꯑꯗꯨꯒꯨꯝꯕꯕꯨꯣ ꯀꯔꯤꯅꯣ
ꯑꯥ ꯑꯥ ꯋꯥꯕ꯭ꯔꯣ? ꯅꯨꯡꯉꯥꯏꯕ꯭ꯔꯣ ꯀꯃꯥꯏ ꯅꯨꯡꯉꯥꯏ
ꯃꯦꯗꯤꯀꯜ ꯕꯤꯂꯤꯡꯗ ꯊꯕꯛ ꯇꯧꯕꯅꯦ꯫
ꯑꯣ ꯐꯩꯅꯦ꯫
ꯐꯠꯇꯦꯗ ꯑꯗꯨꯝ ꯎꯄꯥꯏ ꯂꯩꯇꯕꯒꯤ ꯇꯧꯔꯤꯅꯦ ꯀꯩꯅꯣ
ꯑꯗꯨꯝ ꯐꯝꯃ ꯂꯩꯔꯝꯒꯅꯤꯀꯣ
ꯐꯝꯃ ꯂꯩꯌꯦ ꯀꯩꯇꯕꯛ ꯄꯨꯨ ꯇꯧꯔꯅꯤ ꯄꯦꯁ ꯄꯦꯁꯦꯟ ꯃꯌꯥꯝꯒꯤ
ꯑꯥ ꯀꯩꯅꯣꯗꯣ ꯑꯣ ꯑꯣ ꯑꯣ ꯁꯤ ꯑꯗꯨꯒ ꯀꯩꯅꯣ ꯅꯪ ꯕꯤꯜꯂꯤꯡ ꯍꯥꯏꯗꯥꯏꯅꯦ ꯍꯧꯖꯤꯛꯀꯤꯗꯣ꯫ ꯑꯗꯨ ꯃꯣꯏ ꯑꯁꯤ ꯅꯣꯏ ꯇꯧꯕꯗꯣ ꯀꯃꯥꯏ ꯇꯧꯒꯦ ꯑꯃ ꯃꯣꯏ ꯄꯦꯁꯦꯟꯈꯣꯏ ꯑꯣꯄ꯭ꯔꯦꯁꯟꯒꯨꯝꯕ ꯂꯣꯏꯕ ꯃꯇꯝꯗ ꯑꯗꯨꯗ ꯑꯃꯨꯛ ꯅꯣꯏꯗ ꯑꯃꯨꯛ ꯂꯥꯛꯄ꯭ꯔ ꯃꯣꯏꯒꯤ ꯑꯃꯨꯛ ꯍꯜꯂꯛꯄ ꯃꯣꯏꯗ ꯅꯣꯏꯗꯥ ꯍꯥꯏꯕ
ꯑꯩꯈꯣꯏꯗ ꯂꯥꯛꯑꯔꯣꯏ ꯑꯗꯨꯗꯤ ꯑ ꯄꯣꯁ ꯄꯦꯃꯦꯟ ꯄꯣꯁꯇꯤꯡꯗ ꯊꯕꯛ ꯇꯧꯕꯁꯤꯡꯗ ꯑꯃꯨꯛꯀ ꯂꯥꯛꯀꯅꯤ ꯑꯩꯈꯣꯏꯗ ꯂꯥꯛꯑꯔꯣꯏ ꯑꯩꯗꯤ ꯑꯣꯊꯣꯔꯥꯏꯖꯦꯁꯟꯗ ꯇꯧꯅꯦꯕꯀꯣ꯫
ꯑꯩ ꯅꯍꯥꯟ ꯀꯩꯅꯣ ꯑꯩꯁꯦ ꯏꯟꯇꯥꯟ ꯆꯠꯂꯝꯕꯅꯦꯕ ꯅꯍꯥꯟꯗꯣ
ꯑꯧ
ꯑꯗꯨꯗꯣ ꯃꯣꯏ ꯀꯩ ꯍꯥꯏꯇꯥꯔꯦ ꯄꯦꯁꯦꯟ ꯕꯤꯜꯂꯤꯡ ꯍꯥꯏꯅ ꯑꯃ ꯎꯝ ꯃꯤ -ꯃꯤꯒꯤ ꯀꯩꯅꯣꯗꯣ ꯗꯤꯄꯥꯠꯃꯦꯟꯗꯣ ꯃꯥ ꯃꯥ ꯃꯥ ꯃꯥꯏ ꯇꯧꯐꯝꯗ ꯑꯗꯨꯗ ꯇꯧꯕꯗꯣ ꯑꯃꯨꯛ ꯅꯣꯏꯗ ꯑꯃꯨꯛ ꯄꯤꯕ꯭ꯔꯥ ꯈꯟꯕ ꯅꯠꯇ꯭ꯔꯒ
ꯎꯝ-ꯍꯨꯝ ꯈꯣꯏꯗ ꯄꯤꯗ꯭ꯔꯦ ꯇꯣꯉꯥꯟ ꯇꯣꯉꯥꯟꯅ ꯃꯥ ꯃꯥꯒꯤ ꯀ꯭ꯂꯥꯏꯟ ꯇꯣꯉꯥꯟ ꯇꯣꯉꯥꯟ ꯂꯩꯔꯦ꯫
ꯑꯣ ꯑꯁ
ꯑꯗꯨꯝ ꯅꯨꯡꯉꯥꯏꯗ ꯅꯪꯗꯤ ꯇꯧꯗꯕ꯭ꯔꯣ?
ꯑꯥ
ꯅꯪ ꯀꯩ ꯇꯧꯕꯩ ꯇꯧꯗ꯭ꯔꯤꯅꯣ?
ꯅꯠꯇꯦ ꯑꯩꯗꯤ ꯀꯩꯅꯣꯅ ꯏꯁ ꯏꯁꯇꯨꯗꯦꯟꯠ ꯑꯣꯏꯔꯤ ꯑꯩꯗꯤ ꯏꯁꯇꯔꯟ ꯑꯗꯨꯝ ꯅꯍꯥꯟꯗꯣ ꯆꯠꯄ ꯑꯗꯨꯗ
ꯑꯣ ꯑꯣ ꯍꯣꯏ-ꯍꯣꯏ ꯑꯩꯗꯤ ꯂꯥꯏꯔꯤꯛ ꯇꯝꯅꯤꯡꯗꯗꯅ ꯑꯗꯨꯝ ꯇꯧꯈ꯭ꯔꯦ꯫
ꯐꯩꯗ ꯄꯩꯁꯥ ꯇꯥꯟꯕ ꯌꯥ ꯑꯗꯨꯝ ꯀꯩꯅꯣ ꯂꯝꯕꯤ ꯂꯩꯔꯗꯤ ꯑꯗꯨꯝ ꯌꯥꯔꯦ ꯀꯩꯅꯣ꯫ ꯂꯥꯏꯔꯤꯛ ꯇꯝꯕꯤꯁꯨ ꯂꯩ ꯀꯩꯅꯣ ꯄꯩꯁꯥ ꯇꯥꯅꯤ ꯍꯥꯏꯅ ꯆꯞ ꯃꯟꯅꯩ
ꯍꯁ
ꯄꯩꯁꯥ ꯇꯥꯟꯍꯧꯔꯇꯤ ꯌꯥꯔꯦꯗ꯫
ꯍꯣꯏ ꯑꯗꯨꯕꯨꯗꯤ ꯑꯗꯨꯕꯨ ꯐ꯭ꯌꯨꯆꯔꯒꯤꯗꯤ ꯈꯔ ꯋꯥꯏꯗꯅꯀꯣ꯫
ꯑꯣ ꯑꯩ ꯑꯩꯗꯣ ꯀꯩꯅꯣ ꯇꯝꯕ ꯑꯩꯅ ꯀꯩꯅꯣꯗ ꯀꯦꯅꯣꯗꯣ
ꯑꯣ ꯑꯣ
ꯀꯩꯅꯣꯗ
ꯑꯩꯗꯤ ꯈꯪꯗ꯭ꯔꯦ꯫
ꯅꯣꯛꯅꯤꯡꯉꯦꯗ ꯅꯪꯁꯦ ꯑꯩꯗꯤ ꯈꯪꯗ꯭ꯔꯦ ꯇꯧꯔꯛ ꯑꯦ
ꯈꯪ ꯈꯪꯗꯕꯩ ꯈꯪꯗ꯭ꯔꯦ ꯍꯥꯏꯅꯦ ꯀꯩꯅꯣ꯫
ꯍꯣꯏ ꯍꯣꯏ ꯃꯥꯅꯤ ꯃꯥꯅꯤ
ꯈꯪꯗꯅ ꯈꯪꯕ ꯁꯥꯕꯗꯤ ꯏꯁ ꯇꯨꯝ ꯇꯨꯝꯕ ꯌꯥꯗꯧ ꯃꯥꯟꯗꯦꯕ ꯑꯗꯨꯒꯤ
ꯑ ꯑꯩꯗꯤ ꯈꯪꯒꯗ꯭ꯔꯁꯨ ꯈꯟꯕ ꯀꯩ ꯍꯥꯏꯗ ꯍꯣꯁꯄꯤꯇꯥꯜꯗ ꯇꯧꯕꯅꯤꯅꯀꯣ ꯑꯗꯨꯝ ꯈ꯭ꯔ ꯈ꯭ꯔ ꯈꯪꯉꯝꯒꯗ꯭ꯔ ꯑꯗꯨꯝ ꯈꯟꯕꯩꯅꯦꯗꯣ
ꯑꯁ ꯅꯠꯇꯦꯗ ꯂꯥꯏꯟ -ꯂꯥꯏꯟ ꯇꯣꯡꯉꯥꯟꯕꯒꯤ ꯀꯤꯝ ꯍꯪꯗꯦꯗ꯫
ꯑꯥ ꯄꯨꯡ ꯀꯌꯥ ꯇꯧꯒꯦ ꯅꯨꯡꯗꯥꯡꯗꯒꯤ ꯑꯌꯨꯛ ꯐꯥꯎ ꯑꯗꯨꯝ ꯇꯧꯕ꯭ꯔꯣ
ꯅꯨꯡꯗꯥꯡꯗꯒꯤ ꯑꯌꯨꯛ ꯐꯧꯅꯦ ꯎꯄꯥꯏ ꯂꯩꯇꯦ ꯑꯩꯈꯣꯏꯁꯦ ꯑꯩꯒꯤ ꯆꯤꯞꯁꯦ ꯍꯟꯗꯛ ꯆꯦꯟꯖ ꯇꯧꯋꯦꯕꯀꯣ ꯑꯩꯠ ꯊꯥꯔꯇꯤ
ꯑꯁ ꯑꯩ ꯌꯦ ꯑꯗꯨꯝ ꯂꯥꯛꯄꯒ ꯇꯨꯝꯊꯣꯛꯄꯤ ꯌꯥꯗ꯭ꯔꯣ
ꯑꯗꯨꯝ ꯇꯨꯝꯕꯅꯤꯗ ꯍꯟꯗꯛꯇꯤ ꯀꯔꯤꯅꯣ ꯁꯤꯐ ꯇꯥꯏꯝꯗꯣ ꯑꯦꯗꯦꯞ ꯇꯧꯕ ꯑꯩ ꯑꯩꯒꯤ ꯈꯔ ꯋꯥꯕꯀꯣ ꯍꯟꯇꯛꯀꯣ
ꯑ
ꯑꯩꯈꯣꯏ ꯌꯨꯝꯗ ꯈ꯭ꯔꯤꯁꯃꯥꯁꯀꯤ ꯂꯥꯛꯑꯦ ꯌꯥꯝ ꯀꯨꯏꯅ ꯂꯩꯔꯨꯔꯦꯕ ꯌꯨꯝꯗ
ꯑꯥ ꯑ
ꯌꯥꯝ ꯀꯨꯏꯅ ꯂꯩꯔꯨꯔꯒ ꯍꯟꯗꯛꯇ ꯑꯃꯨꯛꯀ ꯆꯪꯉꯛꯄꯅꯦꯕ ꯑꯗꯨꯒꯤ ꯑꯗꯨꯁꯨ ꯕꯤ ꯕꯤ ꯑꯦꯁ ꯂꯩꯕ ꯃꯇꯝꯗ
ꯑꯥ
ꯕꯤ ꯕꯤ ꯑꯦꯁ ꯂꯩꯕꯒꯤ ꯑꯩꯉꯣꯟꯗ ꯑꯦꯗꯦꯞ ꯇꯧꯕ ꯋꯥꯕ ꯕꯤ ꯕꯤ ꯑꯦꯁ ꯃꯇꯝꯗ ꯇꯧꯗꯦ ꯑꯗꯨꯝ ꯁꯔꯠꯆꯇ ꯆꯠꯂꯦ ꯅꯨꯃꯤꯗꯥ ꯇꯨꯝꯃꯦ ꯑꯗꯨ ꯇꯧꯒꯤ ꯑꯦꯗꯦꯞ ꯇꯧꯕ ꯋꯥꯕꯀꯣ
ꯉꯥ
ꯌꯦꯁ ꯕꯤ ꯕꯤ ꯑꯦꯁ ꯕꯤ ꯕꯤ ꯑꯦꯁ ꯕꯤ ꯕꯤ ꯑꯦꯁꯁꯨ ꯑꯩ ꯍꯥ ꯈꯔ ꯀꯩꯅꯣ ꯑꯉꯥꯡ ꯑꯣꯏꯔꯤꯉꯩꯗꯗꯤ ꯆꯥꯝꯅꯕꯨꯗꯤ ꯌꯥꯎꯔꯦ ꯑꯗꯣ ꯈꯔ ꯈꯔ ꯌꯧꯔꯛꯄꯗ ꯕꯤ ꯕꯤ ꯑꯦꯁ ꯃꯇꯝꯗꯤ ꯌꯥꯝ ꯅꯨꯡꯁꯤꯍꯦꯅꯦ
ꯑꯁ ꯌꯥꯝ ꯅꯨꯡꯁꯤꯕꯅꯦ ꯂꯥꯁ ꯇꯦꯗꯒ ꯀꯥꯞꯅꯔꯒ ꯅꯠꯇ꯭ꯔꯥ
ꯑꯩꯁꯨ ꯇꯧꯔꯝꯃꯦ ꯅꯍꯥꯟ ꯈ ꯑꯉꯥꯡ ꯑꯣꯏꯔꯤꯉꯩꯗ ꯀꯞꯄꯣ ꯍꯥꯏꯔꯁꯨ ꯄꯩꯁꯥ ꯄꯤꯒꯦ ꯍꯥꯏꯔꯁꯨ
ꯃꯥꯅꯦ ꯃꯥꯅꯦ ꯀꯞꯄ ꯀꯞꯄ ꯂꯣꯏ ꯒꯥ ꯑꯃꯨꯛꯀ ꯂꯞꯐꯦꯁ ꯆꯥꯕ ꯆꯠ ꯊꯣꯛꯇꯣꯏꯅꯦꯕ
ꯑꯩ ꯑꯉꯥꯡ ꯑꯣꯏꯔꯤꯉꯩꯗ ꯑꯃ ꯀꯩꯅꯣꯗꯣ ꯃꯤꯡ ꯑꯃꯗꯣ ꯅꯪꯁꯨ ꯈꯪꯉꯝꯒꯅꯤ ꯑꯃ ꯍꯦꯛꯇ ꯍꯥꯏ ꯗꯥꯏꯔꯦꯛ ꯗꯥꯏꯔꯦꯛ ꯍꯥꯏꯖꯜꯂꯒꯦꯗ
ꯍꯥꯏꯖꯤꯜꯂꯨ ꯀꯩꯅꯣ
ꯀꯩꯅꯣ ꯑꯃ ꯇꯔꯨꯡ ꯇꯔꯨꯡꯒꯤ ꯑꯃ ꯁꯤꯡꯒꯔ ꯅꯨꯄꯤ ꯑꯃꯗꯨ ꯈꯪꯕ꯭ꯔꯥ
ꯀꯅꯥꯅꯣ ꯈꯪꯗꯦ ꯑꯩꯗꯤ
ꯌꯥꯝ ꯐꯥꯎꯕꯅꯤꯅꯦ ꯃꯥꯗꯣ
ꯑꯣ ꯈꯪꯗꯦꯗ
ꯒꯣꯁꯄꯦꯌ꯭ꯔ ꯑꯗꯨꯝ ꯒꯣꯁꯄꯦ ꯏꯁꯩꯒꯨꯕ ꯁꯛꯄꯗꯣ
ꯑꯣ ꯈꯪꯗꯦ꯫
ꯑꯁ ꯈꯪꯗ꯭ꯔꯗꯤ ꯂꯨꯏꯌꯦꯅꯦ ꯃꯥꯗꯣ ꯑꯩ ꯑꯉꯥꯡ ꯑꯣꯏꯔꯤꯉꯩꯗ ꯃꯥꯗ ꯑꯩꯈꯣꯏꯒꯤ ꯑꯣꯖꯥ ꯑꯣꯏꯔꯝꯕ ꯕꯤ ꯕꯤ ꯑꯦꯁꯀꯤ
ꯑꯥ ꯑꯥ
ꯑꯁ ꯌꯥꯝ ꯅꯨꯡꯁꯤꯕꯅꯤꯅꯦ ꯑꯩꯗꯣ ꯑꯉꯥꯡ ꯑꯣꯏꯔꯤꯀꯣ ꯑꯗꯨꯒ ꯃꯥꯗꯣ ꯀꯩ ꯍꯥꯏꯁꯦꯔ ꯑꯗꯨꯝ ꯍꯞꯇꯥ ꯑꯃ ꯇꯅꯦ ꯑꯗꯨ ꯑꯣꯏꯔꯁꯨ ꯃꯥꯗꯣ ꯑꯩꯉꯣꯟꯗ ꯂꯨꯅ ꯀꯩ ꯍꯥꯏꯇꯥꯔꯦ ꯃꯤꯉꯣꯟꯗꯒꯤ ꯀꯩꯅꯣ ꯇꯧꯕꯤꯕꯗꯣ꯫ ꯕꯤ ꯕꯤ ꯑꯦꯁ ꯃꯇꯝꯗ ꯑꯗꯨꯒ ꯑꯩ ꯕꯦꯁ ꯕꯣꯏꯒ ꯂꯧꯍꯧꯕꯅꯦꯕ ꯑꯗꯨ ꯃꯇꯝꯗ ꯑꯁ ꯀꯥꯞ
ꯑꯁ ꯑꯁ ꯑꯁ ꯍꯧꯖꯤꯛꯐꯥꯎ ꯈꯪꯉꯤꯕ꯫
ꯑꯩ ꯍꯥ ꯍꯣꯏ ꯈꯪꯉꯤꯗ ꯀꯩꯍꯥꯏꯗ ꯀꯥꯎꯕ ꯉꯝꯃꯣꯏꯗ ꯀꯥꯏꯅ ꯁꯦꯁ ꯌꯥꯝ ꯅꯨꯡꯁꯤꯕꯅꯤꯅꯦ
ꯑꯗꯨꯗꯤ ꯃꯥ ꯃꯥ ꯎꯅꯕ ꯆꯠꯂꯨꯆꫭ
ꯍꯧꯖꯤꯛꯇꯤ ꯃꯥꯗꯤ ꯀꯩꯉꯩꯗꯩꯅꯣ ꯇꯧꯕꯤꯕꯅꯤꯅ
ꯕꯤ ꯕꯤ ꯑꯦꯁ ꯀꯁꯦ ꯑꯩ ꯌꯥꯝ ꯅꯨꯡꯁꯤꯕꯅꯦ ꯍꯟꯗꯛꯇꯤ ꯅꯣꯏ ꯂꯩꯇ꯭ꯔꯣ꯫
ꯍꯟꯗꯛꯁꯦ ꯂꯩꯇ꯭ꯔꯦꯗ ꯑꯩ ꯀꯩꯅꯣꯗꯁꯨ ꯀꯩꯅꯣꯗꯁꯨ ꯂꯩꯇ꯭ꯔꯦ ꯑꯩ ꯑꯗꯨꯗꯗꯤ ꯑꯩ ꯑꯩꯁꯨ ꯃꯄꯥꯟꯗ ꯂꯩꯔꯦ ꯑꯗꯨꯗꯤ
ꯑꯣ ꯃꯄꯥꯟꯗ ꯂꯩꯕ꯭ꯔꯥ꯫
ꯍꯣꯏ
ꯑꫭ ꯀꯩ ꯖ ꯀꯩ ꯖꯒꯥꯗ ꯂꯩꯔꯤꯅꫭ
ꯅꯣꯠꯇꯅꯦ ꯅꯪ ꯅꯣꯠꯇꯔꯣ ꯅꯣꯠꯇ ꯑꯣꯏꯔꯝꯗꯧ ꯃꯥꯟꯗꯦ ꯅꯪꯁꯦ꯫ ꯑꯥ ꯃꯥꯜꯂꯦꯕ ꯑꯗꯨꯔꯣꯝꯗ ꯂꯩꯔꯨ ꯃꯤꯈꫭꯏ ꯃꯥꯜ
ꯑꯌꯥ ꯍꯩꯅꯗꯦ ꯀ ꯀꯃꯥꯏꯅ ꯈꯪꯉꯤꯅꯣ
ꯅꯠꯇꯦꯗ ꯁꯨꯝ ꯐꯥꯒꯤ ꯇꯧ ꯐꯥꯒꯤ ꯇꯧꯕꯅꯦꯗ ꯑꯗꯨ ꯃꯥꯟꯕ ꯅꯣꯔꯠꯇꯗꯤ ꯂꯩꯔꯝꯗꯧ ꯃꯥꯟꯗꯕ ꯅꯪꯒꯤ ꯑꯗꯨꯒꯤ ꯀꯩ
ꯎꯝ ꯅꯣꯔꯠꯇ ꯂꯩꯇꯦ ꯅꯣꯔꯠꯇ ꯂꯩꯗꯤ ꯂꯩꯅꯤꯡꯉꯦ ꯑꯗꯨꯕꯨ ꯑꯁꯤꯗ ꯑꯗꯨꯝ ꯂꯩꯈ꯭ꯔꯕꯅꯤꯅ ꯑꯄꯥꯏ ꯂꯩꯇꯦ꯫
ꯎꯝ ꯃꯤꯁꯤꯡꯁꯦ ꯀꯩꯅꯣ ꯃꯤ ꯈꯔꯅ ꯍꯥꯏꯕꯗꯤ ꯑꯗꯨ ꯁꯥꯎꯠ ꯔꯣꯝꯗ ꯍꯦꯟꯅ ꯅꯨꯡꯉꯥꯏꯌꯦ ꯀꯩꯅꯣ ꯍꯥꯏ ꯑꯗꫭ ꯃꯤꯁꯤꯡꯅ ꯅꯣꯔꯠ ꯇꯥ ꯂꯩꯅꯤꯡꯕꯁꯦ ꯗꯦꯜꯂꯤꯗ ꯈꯛꯇ ꯃꯥꯜꯂꯦꯗ ꯑꯇꯩꯗꯤ ꯂꯩꯅꯤꯡꯗ ꯃꯥꯜꯂꯦ꯫
ꯑ ꯑꯇꯩꯗꯤ ꯑꯩꯁꯨ ꯂꯩꯅꯤꯡꯗꯦ ꯗꯦꯜꯂꯤꯗꯗꯤ ꯂꯩꯅꯤꯡꯉꯦ ꯑꯗꯣ
ꯑ ꯑꯇꯩꯗꯤ ꯅꯨꯡꯉꯥꯏꯇꯕꯅꯤ ꯑꯇꯩꯗꯤ ꯅꯨꯡꯉꯥꯏ ꯅꯨꯡꯉꯥꯏꯔꯝꯂꯣꯏꯕ ꯑꯁ ꯁꯥꯎꯠꯔꯣꯝꯅ ꯍꯦꯟꯅ ꯅꯨꯡꯉꯥꯏꯔꯝꯒꯅꯤ ꯁꯥꯎꯠꯔꫭꯝꯗꯅ ꯃꯤꯅ ꯂꯩꯅꯤꯡꯉꯤꯁꯦ ꯑꯃ ꯕꫭꯝꯕꯥꯏꯁꯨ ꯂꯩꯕ ꯑꯗꯨꯒ ꯕꯦꯡꯂꯣꯔ ꯈꯩꯗꫭ
ꯎꯝ ꯎꯝ
ꯑꯗꯨꯗ ꯂꯩ ꯃꯥꯜꯂꯦꯀꯣꯅꯪ
ꯑ ꯑꯗꯨꯗ ꯅꯠꯇꯦ ꯑꯩ ꯍꯟꯗꯛ ꯆꯦꯟꯅꯥꯏꯗ ꯂꯩꯌꯦ
ꯑꯣ ꯌꯥꯝ ꯂꯥꯞꯅꯕꯗꯤ ꯅꯠꯇꯦꯗꯅ ꯑꯥ ꯑꯃꯨꯛ ꯂꯥꯛꯑꯣ ꯀꯩꯅꯣ
ꯣ ꯂꯥꯛꯇꯨꯏꯁꯦ ꯈꯪꯗꯦ ꯍꯦ ꯑꯩ ꯂꯥꯁ ꯋꯤꯛꯇꯤ ꯒꯤ ꯉꯥꯏꯔꯤ ꯂꯥꯁ ꯋꯤꯛꯇꯒꯤ ꯁꯤꯗ ꯆꯪꯉꯛꯄꯅꯦ
ꯍꯣꯏ ꯀꯣꯏꯇ꯭ꯔꯤ ꯅꯦ ꯑꯗꯨꯗꯤ
ꯀꯨꯏꯗ꯭ꯔꯤ ꯌꯨꯝꯗꯒ ꯌꯥꯝ ꯀꯨꯏꯅ ꯂꯩꯔꯨꯔꯦ ꯑꯗꯨꯝ ꯌꯨꯝꯗ ꯊꯕꯛꯁꯨ ꯁꯨꯕ ꯌꯥꯕꯅꯤꯅ ꯑꯗꯨꯝ ꯅꯨꯡꯉꯥꯏꯗ ꯌꯨꯝꯗ ꯌꯨꯝ ꯃꯤꯁ ꯌꯥꯝ ꯇꯧꯋꯦ
ꯑ ꯇꯧꯔꯝꯒꯅꯤ ꯑꯗꯨ ꯏꯔꯥꯡꯁꯨ ꯀꯟꯕꯅꯤꯅ ꯍꯧꯖꯤꯛ ꯀꯥꯟ ꯑꯁ
ꯅꯣꯡꯅ ꯆꯨꯒꯟꯕꯒ ꯂꯥꯏꯠꯅ ꯃꯨꯠꯀꯟꯕꯒ ꯑꯁ ꯆꯞ ꯆꯥꯏ
ꯂꯩꯔꯗꯤ ꯍꯣꯏ ꯎꯝ ꯇꯧꯕꯅꯦꯗ ꯆꯤꯡꯗ ꯂꯩꯔꯗꯤ ꯍꯣꯏ ꯅꯦꯠꯋꯥꯛꯁꯨ ꯅꯨꯡꯉꯥꯏꯇꯕꯅꯦ ꯑꯃꯨꯛ ꯃꯇꯥꯡ ꯃꯇꯥꯡ ꯑꯗꯨꯗ ꯑꯃꯨꯛ ꯂꯥꯏ ꯃꯨꯠꯀꯗꯤ
ꯍꯣꯏ ꯃꯔ ꯃꯔꯛꯇꯗꯤ ꯂꯥꯏꯛꯁꯤꯀꯣ
ꯑꯥ
ꯍꯞꯇꯥ ꯍꯞꯇꯥ ꯂꯥꯛꯇꯕ
ꯑ ꯑꯗꯨ ꯃꯥꯏ ꯇꯧꯔꯣ ꯇꯟꯗꯤ ꯇꯟꯗꯔ ꯑꯗꯨ ꯈꯜꯂꯒ ꯅꯨꯡꯗꯥꯡꯗ
ꯇꯜꯂꯦ
ꯀꯩ ꯍꯥꯏꯁꯤꯔ ꯑꯥ ꯆꯥꯛꯇꯣ ꯉꯥ ꯉꯥꯜꯂꯤꯉꯩꯗ ꯉꯥꯟꯇ ꯆꯥꯊꯥꯛꯑꯅꯤ
ꯎꯝ
ꯑꯗꯨꯒ ꯃꯝꯒꯗꯤ ꯃꯥ ꯃꯁꯥ ꯃꯁꯥꯒꯤ ꯐꯃꯨꯡꯗ ꯑꯗꯨꯝ ꯇꯨꯃꯤꯟꯅ ꯂꯩꯕꯗꯣ ꯑꯁ
ꯃꯥꯅꯦ ꯃꯥꯅꯦ ꯄꯥꯏ ꯂꯩꯆꯦ
ꯅꯤꯡꯁꯉꯒ ꯇꯂꯦꯗ ꯍꯧꯖꯤꯛ ꯈꯜꯂꯗꯤ
ꯑꯁ ꯑꯩꯒꯤ ꯃꯦꯁꯦꯁꯇꯣ ꯚꯥꯏꯔꯦꯜ ꯑꯣꯏꯔꯝꯃꯅꯤꯅꯦ ꯑꯩ ꯂꯥꯛꯄ ꯀꯥꯟꯗ
ꯀꯔꯤ ꯃꯦꯁꯦꯖ ꯅꯣꯕ
ꯑꯩꯗꯣꯠ ꯈꯨꯗꯥꯥꯎ ꯁꯥꯎꯅꯤꯡꯉꯕ꯭ ꯈꯪꯕ꯭ꯔꯥ ꯎꯝ ꯂꯥꯏꯛ ꯃꯨꯠ ꯀꯟꯕꯒꯤ ꯑꯩ ꯊꯕꯛ ꯇꯧꯕ ꯌꯥꯗ꯭ꯔꯦꯕ ꯑꯗꯨ ꯀ ꯑꯩꯒꯤ ꯕꯦꯇ꯭ꯔꯤꯅ ꯐꯥꯎꯕ ꯑꯗꯨꯝ ꯄꯨꯕ ꯉꯝꯗ꯭ꯔꯕꯗꯣ ꯍꯞꯇꯥ ꯍꯞꯇꯥ ꯂꯥꯛꯇꯕꯅꯤꯅ ꯑꯗꯨꯒꯤ ꯑꯩꯅ ꯏꯁꯇꯦꯇꯁ ꯇ ꯃꯅꯤꯄꯨꯔꯁꯦ ꯑꯁꯤꯒꯤ ꯏꯔꯥꯡꯒꯤ ꯃꯇꯥꯡꯗꯁꯨ ꯑꯗꯨꯝ ꯃꯤꯛꯁ ꯑꯞ ꯇꯧꯔꯒꯖꯠꯖꯠ ꯍꯥꯏꯕꯅꯦꯕꯀꯣ
ꯏꯔꯥꯡꯒꯤꯗꯤ ꯀꯔꯤꯝꯇ ꯁꯣꯜꯕ ꯇꯧꯗꯦꯅ ꯖꯥꯠ ꯖꯥꯠ ꯍꯥꯏꯕꯗꯣ ꯑꯗꯨ
ꯑꯁ ꯑꯗꯨꯒ ꯑꯩꯅ ꯀꯤꯕꯁꯤ
ꯨ ꯑꯃꯨꯛ ꯀꯤꯔꯤ ꯅꯦꯕ
ꯑꯃꯨꯛ ꯀꯤꯔꯤꯅꯦ ꯍꯥꯏꯗꯤ ꯗꯤꯄꯥꯔꯠꯃꯦꯟ ꯃꯌꯥꯝꯅ ꯎꯔꯒ ꯄ꯭ꯔꯣ ꯄ꯭ꯔꯣꯕ꯭ꯂꯦꯝ ꯊꯣꯛꯀꯗ꯭ꯔꯥ ꯍꯥꯏꯕꯒꯤꯀꯣ
ꯑꯥ
ꯀꯤꯔꯤꯅꯦ ꯀꯩꯅꯣ
ꯍꯤꯡꯁꯨꯍꯦ ꯐꯖꯅ ꯍꯥꯏꯕꯤꯕ ꯑꯣꯏꯔꯝꯅꯤ ꯅꯪꯒꯤꯗꯣ ꯄꯣꯏꯟ ꯄꯣꯏꯟꯗ ꯍꯥꯏꯕꯤꯈ꯭ꯔꯕ ꯃꯥꯜꯂꯦ
ꯑꯁ ꯍꯩꯈ꯭ꯔꯕꯅꯦ ꯑꯗꯨꯒ ꯃꯤ ꯈꯔꯅ
ꯑꯥ
ꯑꯩꯒꯤ ꯃꯤꯡꯗꯣ ꯏꯁꯇꯦꯇꯁꯇꯣ ꯏꯁꯀ꯭ꯔꯤꯟ ꯁꯣꯠ ꯇꯧꯕꯒꯤ ꯑꯩꯒꯤ ꯃꯤꯡ ꯊꯣꯛꯑꯦꯅ ꯍꯥꯏꯕꯅꯦꯕꯀꯣ ꯐꯦꯁꯕꯨꯛꯇꯁꯨ ꯈꯔꯗꯤ ꯋꯥꯏ ꯁꯥꯥꯏꯕ ꯃꯥꯜꯂꯦ
ꯗꯁꯥꯅꯦ ꯑꯩꯁꯨ ꯊꯤꯒꯦꯗ ꯑꯗꯨꯗꯤ
ꯑꯩꯗꯤ ꯐꯦꯁꯕꯨꯛ ꯄꯥꯏꯗꯕꯒꯤ ꯈꯪꯗꯕ
ꯅꯪꯔꯣ
ꯎꯝ ꯄꯥꯏꯗꯦ ꯇꯜꯂꯦ ꯏꯃꯥꯟꯅꯕꯤꯁꯤꯡꯅ ꯍꯥꯏꯔꯛꯄꯅꯤꯅꯦ ꯀꯤꯁꯨ ꯀꯤꯕ ꯑꯗꯨꯒ ꯀꯂꯛꯁꯨ ꯄꯦꯟꯕꯀꯣ
ꯑꯥ ꯇꯧ ꯆꯨꯝ ꯆꯨꯝꯅ ꯍꯥꯏꯔꯗꯤ ꯃꯤꯁꯤꯡꯁꯨ ꯀꯩꯅꯣ ꯇꯧꯕꯅꯦ ꯗꯥꯏꯔꯦꯛ ꯍꯦꯛꯇ ꯍꯥꯏꯔꯗꯤ ꯎꯝ